ꯑ ꯎꯝ ꯇꯥꯕ
ꯀꯥ ꯇꯅ ꯇꯥꯕ
ꯇꯥꯔꯦ ꯇꯥꯔꯦ ꯄꯩꯁꯥ ꯍꯥꯞꯄꯕ꯭ꯔꯥ
ꯂ
ꯄꯩꯁꯥꯗꯣ ꯍꯥꯞꯄ ꯌꯥꯔꯦ ꯍꯧꯖꯤꯛꯇꯤ
ꯑꯧ ꯍꯥꯞꯄꯒꯦ ꯑꯩ ꯑꯗꯨꯝ ꯉꯁꯥꯏ ꯐꯪꯕꯒꯤ ꯦ ꯍꯥꯞꯄꯕꯔꯦ ꯁꯒꯤ ꯀꯣꯜ ꯈꯛꯦ ꯍꯥꯞꯄ
ꯑꯣ ꯑꯩ ꯅꯉꯣꯟꯗ ꯀꯩꯅꯣꯝ ꯇꯝꯕꯤꯒꯦ ꯇꯧꯅꯤ ꯑꯩꯈꯣꯏꯒ ꯋꯥꯛꯀꯤꯡ ꯆꯦꯟꯃꯤꯟꯅꯔꯝꯕ ꯑꯩꯈꯣꯏꯒꯤ ꯏꯃꯥꯟꯅꯕꯤꯗꯣ
ꯑꯥ ꯑꯥ
ꯈꯪꯕ꯭ꯔꯥ
ꯈꯪꯉꯦ
ꯌꯦꯜꯁꯤꯗꯒꯤ ꯍꯦꯟꯅ ꯄꯥꯈ꯭ꯔꯦ
ꯀꯅꯣ ꯍꯥꯏꯖꯕ
ꯑꯩ ꯍꯣꯔꯦꯟ ꯊꯥꯕꯤꯔꯛꯀꯦ ꯃꯥꯒꯤ ꯐꯣꯇꯣ ꯄꯨꯔꯥ ꯁꯂꯤꯝ
ꯃꯥꯗꯤ ꯍꯣꯠꯅꯕ ꯌꯥꯝ ꯀꯜꯂꯦ ꯑꯗꯨꯅꯅꯦ
ꯍꯣꯏ ꯃꯥꯗꯤ ꯍꯥꯟꯅ ꯑꯗꯨꯗ ꯃꯥꯁꯦ ꯄꯥꯊꯔꯛꯑꯦꯕ ꯈꯔꯗꯤ ꯍꯪꯕ꯭ꯔꯥ ꯑꯗꯨꯒ ꯃꯥꯅꯁꯨ ꯁꯃ ꯍꯥꯏꯔꯤ ꯃꯥꯗꯣ ꯁꯥꯟꯅꯕ ꯑꯝꯗ ꯐꯖꯅ ꯆꯠꯇ꯭ꯔꯗꯤ ꯌꯥꯔꯔꯣꯏ ꯍꯥꯏꯗꯤ ꯃꯁꯜ ꯃꯈꯩꯗꯨꯣ ꯄꯨꯔꯥ ꯇꯥꯥꯟ ꯈꯪꯗ꯭ꯔꯦ ꯈꯣꯠꯇ꯭ꯔꯦꯗ ꯑꯪꯕ ꯃꯁꯥꯗ ꯑꯣꯏꯅ ꯇꯥꯛꯁꯜꯂꯛꯇꯦꯗ ꯁꯨꯝ ꯆ ꯆꯄꯗꯨꯗꯤ ꯑꯗꯨꯒ ꯃꯥꯁꯦ ꯁꯥꯟꯅꯕ ꯆꯠꯂꯦ ꯍꯣꯏ ꯍꯣꯏ ꯊꯥꯏ ꯑꯅꯤꯃꯨꯛ ꯆꯠꯄꯗꯒꯤ ꯃꯁꯥꯁꯦ ꯄꯨꯔꯥ ꯃꯥꯗꯤ ꯍꯣꯠꯅꯕꯁꯦ ꯌꯥꯝ ꯀꯟꯗ꯭ꯔꯣ ꯑꯗꯨ ꯈꯜꯂꯒ ꯍꯦꯛꯇ ꯊꯥ ꯑꯅꯤꯗ ꯃꯥꯗꯤ ꯑꯗꯨ ꯆꯠꯇ꯭ꯔꯤꯉꯩ ꯃꯅꯨꯡꯗ ꯆꯥꯕ ꯌꯥꯕꯗꯤ ꯐꯖꯅ ꯆꯥꯔꯌꯦ ꯑꯗꯨ ꯃꯥ ꯐꯖꯅ ꯅꯣꯏꯈꯠꯂꯦ ꯑꯩꯉꯣꯟꯗꯒꯤ ꯍꯦꯟꯅ ꯃꯌꯥꯝ ꯅꯣꯏꯔꯦ ꯑꯗꯨꯒ ꯃꯥꯗꯣ ꯁꯥꯟꯅꯕꯗꯒꯤ ꯆꯞ ꯂꯥꯎ ꯂꯦꯞꯄꯒ ꯃꯣꯏꯒꯤ ꯗꯥꯏꯠꯇꯨ ꯄꯨꯔꯥ ꯐꯣꯂꯣ ꯇꯧꯔ ꯆꯠꯂꯦ ꯑꯗꯨꯒ ꯑ ꯃꯁꯥꯗꯣ ꯄꯤꯗ꯭ꯔꯣ ꯄꯤꯒꯦ ꯍꯥꯏ ꯄꯨꯡ ꯄꯥ ꯄꯥꯏ ꯃꯁꯥ ꯀ ꯌꯥꯝ ꯊꯤꯅ ꯐꯖꯈ꯭ꯔꯦ ꯍꯥꯏ ꯃꯁꯥꯗꯣ ꯄꯥꯔꯦ ꯑꯗꯣ ꯄꯥꯕ ꯍꯥꯏꯔꯒ ꯍꯦꯛꯇ ꯆꯥꯎꯔꯝꯕꯗꯒꯤ ꯄꯥꯁꯤꯜꯂꯛꯄꯩ ꯑꯩꯈꯏ ꯈꯨꯕꯩꯂꯣꯟꯠꯇꯕ ꯁꯥꯟꯅꯕꯅꯤꯅ ꯌꯥꯝ ꯐꯖꯅ ꯁꯦꯞꯀꯥ ꯆꯨꯝꯅ ꯄꯥꯝꯕꯗꯣ ꯑꯗꯨ ꯑꯣꯏꯈ꯭ꯔꯦ ꯍꯥꯏꯕ
ꯑꯣꯣ ꯑꯗꯨꯅ ꯅꯪꯁꯨꯣ ꯄꯩꯁꯥꯗꯣ ꯀꯟꯅ ꯇꯥꯜꯂꯣ ꯖꯤꯝ ꯆꯠꯅꯕ
ꯍꯣꯏ ꯏꯁ ꯐꯗꯤ ꯀꯩꯅ ꯃꯣꯏꯗꯤꯦ ꯄꯩꯁꯥꯗꯣ ꯄꯥꯏꯕꯅꯤꯅ ꯉꯝꯃꯦ
ꯑꯣ ꯍꯣꯏ ꯀꯥꯏꯗ ꯑꯩꯈꯣꯏꯗꯤ ꯄꯩꯁꯥꯁꯨ ꯄꯥꯏꯗ꯭ꯔꯒ ꯊꯤꯕꯣꯡꯁꯨ ꯋꯥꯔꯛꯄ ꯉꯝꯗ
ꯍꯣꯏꯣꯏ ꯋꯥꯔꯤꯔꯤꯗꯤꯣꯕꯁ ꯑꯌꯨꯛꯇ ꯆꯠꯂꯨꯔꯦ ꯅꯣꯏꯌꯦ ꯐꯖꯅ ꯅꯣꯏꯗ꯭ꯔꯥ ꯑꯗꯩ ꯍꯦꯟꯅ ꯑꯃꯨꯛ ꯅꯣꯏꯈꯠꯂꯨꯔꯦꯕ ꯍꯪꯕ꯭ꯔꯥ ꯍꯧꯖꯤꯛ ꯆꯠꯂꯝꯗꯥꯏꯁꯤꯗ ꯃꯥꯗꯣꯝ ꯁꯥ ꯈꯟꯕꯩ ꯃꯥꯗꯣ ꯐꯖꯅ ꯆꯥꯏꯌꯦ ꯑꯗꯨꯗ ꯑꯗ ꯇꯥꯗ ꯂꯔ ꯄꯥꯝꯕ ꯃꯥꯥꯗꯨ ꯄꯤꯊ꯭ꯔꯨ ꯄꯤꯛꯈ꯭ꯔꯦ ꯃꯥꯒꯤ ꯐꯣꯇꯣ ꯊꯥꯔꯛꯄ ꯀꯁꯦ ꯄꯨꯔꯥ ꯈꯪꯗꯦ ꯄꯟꯇ꯭ꯔꯦꯁꯇ ꯌꯥꯎꯕ ꯅꯨꯄꯤ ꯐꯖꯕꯤ ꯃꯥꯟꯈ꯭ꯔꯦ ꯍꯥꯏꯕ
ꯍꯣꯔꯦꯟ ꯐꯣꯇꯣ ꯊꯥꯈ꯭ꯔꯣ ꯑꯝꯇ ꯃꯣꯇꯤꯚꯦꯠ ꯑꯣꯏ ꯌꯥꯕ꯭ꯔꯥ ꯌꯦꯡ
ꯌꯦꯡꯉꯣ ꯅꯪꯁꯨ ꯍꯧꯖꯤꯛ ꯀꯟꯅꯗꯤ ꯇꯧꯔꯤꯗꯅ
ꯎ ꯇꯧꯅꯤ ꯏꯕꯦꯝꯃ ꯍꯧꯖꯤꯛꯀꯥꯟꯁꯦ ꯑꯩꯁꯦ ꯄꯨꯛꯁꯦ ꯑꯗꯨꯝ ꯆꯥꯛꯑꯒ ꯑꯗꯨꯝ ꯂꯩ ꯍꯥꯏꯕ ꯑꯗꯨ ꯑꯗꯨꯝ ꯆꯥꯥꯁꯜꯂꯦ ꯍꯥꯏꯕ ꯑꯗꯨꯝ
ꯎꯝ ꯎꯝ
ꯎ ꯐꯪꯗꯦ
ꯌꯨꯝꯗ ꯂꯩꯕꯁꯦ ꯀꯥꯟꯅꯗꯦ
ꯀꯥꯟꯅꯗꯦ ꯀꯥꯟꯅꯕꯕꯨꯗꯤ ꯑꯗꯒꯤ ꯀꯣꯆꯤꯡꯗꯨꯃ ꯌꯥꯎꯁꯜꯂꯒ ꯈꯔ ꯆꯠꯂꯒꯗꯤ ꯈꯔ ꯐꯔꯛꯀꯅꯤꯕ ꯅꯣꯏꯗꯤ ꯍꯥꯏ ꯍꯥꯏꯅ ꯗꯤꯄꯥꯔꯠꯃꯦꯟ ꯆꯠꯂꯤꯅꯤꯅ ꯈꯔꯕꯨꯥꯎ ꯐꯔꯝꯅꯤ
ꯑꯗꯨ ꯑꯩꯈꯣꯏ ꯆꯠꯄ ꯂꯣꯏꯁꯤꯟꯈ꯭ꯔꯦ ꯑꯗꯨꯗ ꯂꯣꯏꯔꯦ ꯑꯗꯨꯅ
ꯑꯩꯁꯨꯨꯥꯏꯗ ꯈꯜꯂꯛꯄ ꯈꯠꯂꯛꯇꯕ ꯇꯝꯕ ꯉꯝꯗꯕꯅꯤꯅ ꯑꯗꯣ ꯑꯝꯇ ꯌꯥꯎꯁꯟ ꯎꯝ ꯌꯥꯎꯁꯟꯖꯦ ꯑꯦꯛꯖꯥꯝ
ꯑꯣ ꯑꯩꯈꯣꯏ ꯏꯃꯥꯟꯅꯕꯤ ꯑꯄꯤꯛꯄꯤ ꯑꯄꯥꯕꯤꯗꯣ ꯃꯈꯥꯗ ꯂꯩꯈ꯭ꯔꯕꯤꯗꯣ
ꯑꯣ ꯑꯣ ꯑ
ꯃꯥ ꯐꯥꯎꯕ ꯅꯣꯏꯈ꯭ꯔꯦ
ꯑꯩ ꯏꯁꯃꯅ ꯀꯃꯥꯏꯅ ꯑꯣꯏꯔꯤꯅꯣ
ꯑꯦ ꯃꯥ ꯅꯨꯡꯇꯤ ꯃꯥꯒꯤꯄꯥꯒ ꯆꯠꯂ ꯆꯠꯂ ꯆꯥꯕ
ꯃꯥꯅꯣꯣꯏꯗꯅ ꯀꯌꯥꯝ ꯉꯔꯝꯗꯣꯏꯅꯣꯗꯣ
ꯍꯣꯏ ꯈꯤꯇꯪ ꯈꯛꯇꯅꯤꯅꯦ ꯈꯜꯂꯤꯁꯤꯀꯣ ꯑꯗꯨ ꯃꯔꯛ ꯑꯃꯅꯤ ꯃꯥꯁꯨ ꯐꯖꯅ ꯅꯣꯏꯔꯦ ꯑꯗꯒꯤ ꯃꯥꯁꯦ ꯌꯥꯝ ꯄꯤꯛꯁꯟꯕꯒꯨꯝ ꯈꯜꯂꯝꯃꯦꯕ ꯑꯩ ꯏꯄꯥꯛ ꯄꯄꯥꯛꯥꯛ ꯊꯣꯛꯑꯒ ꯑꯗꯣ ꯍꯧꯖꯤꯛ ꯐꯈ꯭ꯔꯦ ꯃꯥ ꯑꯗꯨꯏ ꯃꯅꯨꯡꯗ ꯋꯥꯋꯥꯛꯀꯤꯡ ꯆꯠꯂꯤꯃꯤꯒ ꯇꯧꯔꯝꯃꯦ ꯅꯣꯡꯃ ꯅꯤꯅꯤꯈꯛ
ꯑ ꯏꯅꯥ ꯅꯨꯄꯥꯗꯨꯁꯨ ꯍꯣꯁꯇꯦꯜꯗ ꯂꯩꯔꯤꯕ
ꯂꯩꯇ꯭ꯔꯦ ꯔꯦꯟꯇ ꯂꯩꯕ ꯃꯥꯜꯂꯦ
ꯑꯣ ꯃꯣꯏ ꯅꯨꯄꯥꯗꯣ ꯀꯥꯏꯗꯣꯏꯅꯣ ꯑꯗꯨꯕꯣ
ꯑꯣ ꯊꯥꯡꯒꯒꯦ ꯍꯥꯏꯗꯥꯏꯅꯦ
ꯎꯝ ꯐꯔꯦ ꯐꯔꯦ
ꯃꯤꯔꯤꯅ ꯄꯥ ꯂꯣꯏꯒ
ꯎꯝ ꯀꯣꯏꯕ ꯆꯠꯈ꯭ꯔꯦ ꯅꯣꯏ ꯏ ꯃꯤꯔꯥ ꯍꯥꯏꯕꯤꯔꯥ
ꯎꯝ ꯅꯪ ꯂꯥꯛꯑꯗꯤ ꯅꯪꯁꯨ ꯑꯉꯥꯎ ꯇꯥꯗꯣꯏꯅꯦ ꯈꯪꯕ꯭ꯔꯥ ꯅꯪ ꯂꯩꯔꯝꯃꯕ ꯅꯪ ꯑ ꯉꯥꯎꯕ ꯇꯥꯔꯦ
ꯁꯤꯅꯦꯅ ꯑꯗꯣ ꯈꯤꯇꯪꯗꯤ ꯅꯣꯏꯅꯨꯡ ꯅꯨꯡꯉꯥꯏꯇꯕꯒ ꯐꯥꯎꯗ꯭ꯔꯣ ꯃꯥ ꯃꯥ ꯥ ꯈꯣꯡꯈꯣꯡꯗꯒꯤꯇ
ꯍꯣꯏ ꯑꯍꯥꯟꯕꯗ ꯅꯨꯡꯉꯥꯏꯇꯦ ꯑꯗꯣ ꯃꯥ ꯁ ꯅꯨꯡꯉꯥꯏꯇꯕꯅꯦ ꯆꯠꯅꯤꯡꯗꯦ ꯇꯧꯔꯦ ꯑꯗꯣ ꯎꯄꯥꯏ ꯂꯩꯇ꯭ꯔꯕ ꯃꯥꯗꯣ ꯑꯗꯨꯗ ꯇꯝꯕꯅꯤꯅ ꯑ ꯒꯦꯁꯇ ꯑꯣꯏꯅ ꯂꯩꯔꯦꯗꯅ
ꯑꯥ
ꯑꯗꯨꯒꯤ ꯑꯩꯈꯣꯏ ꯋꯥꯔꯗꯦꯟꯗꯒ ꯆꯠꯂꯒ ꯉꯥꯡꯅꯔꯨꯕꯅꯦꯕ
ꯍꯣꯏꯣꯏ ꯑꯗꯨꯗ ꯔꯨꯝ ꯃꯊꯛꯇ ꯑꯗꯨꯝ ꯂꯩꯒꯦꯅ ꯑꯗꯨ ꯌꯥꯗ꯭ꯔꯕ
ꯍꯣꯏ ꯑꯗꯨ ꯅꯠꯇꯦ ꯑꯗꯨꯝ ꯍꯣꯏ ꯃꯈꯥꯗ ꯑꯣꯏꯅ ꯂꯩꯕ ꯍꯥꯏꯔꯛꯄ ꯃꯥꯜꯂꯦ
ꯎꯝ
ꯃꯥꯒ ꯑꯃꯗꯨꯒ ꯑꯣꯏꯅ ꯂꯩꯃꯤꯟꯅꯔꯦ ꯑꯗꯣ ꯑꯁ ꯅꯪꯒ ꯌꯥꯝꯅ ꯇꯤꯟꯅꯖꯔꯝꯕ ꯅꯃꯥꯟꯅꯕꯤ ꯀꯩꯅꯣꯗꯣ
ꯑ ꯑꯥ ꯑꯥ
ꯈꯪꯕ꯭ꯔꯥ ꯑꯉꯥꯎꯕꯤ ꯑꯣꯟꯈ꯭ꯔꯦ
ꯑꯩꯆ
ꯈꯪꯕ ꯅꯠꯇ꯭ꯔꯣ
ꯈꯪꯉꯦ ꯅꯪ ꯍꯥꯏꯗꯣꯏ ꯑꯩ ꯈꯪꯉꯦ
ꯅꯪꯒ ꯌꯥꯝ ꯆꯥꯟꯅꯖꯔꯝꯕꯗꯣ ꯄꯨꯔꯥ ꯑꯉꯥꯎꯕꯤ ꯍꯥꯥ
ꯋꯥꯟꯒꯤꯗꯣ ꯅꯠꯇ꯭ꯔꯣ
ꯍ ꯍꯣꯏ
ꯑꯩꯒ ꯌꯥꯝ ꯆꯥꯟꯅꯕꯗꯤ ꯀꯩꯅꯣ ꯑꯩꯗꯤ ꯃꯤ ꯂꯣꯏ ꯆꯥꯟꯅꯕꯅꯤꯍꯦ
ꯑꯗꯨ ꯑꯉꯥꯎꯕꯤ ꯑꯣꯏ
ꯀꯃꯥꯏꯅ ꯀꯃꯥꯏ ꯇ ꯀꯃꯥꯏꯅ ꯇꯧꯔꯤꯅꯣꯕ
ꯎꯝ ꯈꯪꯗꯦ ꯁꯨꯝ ꯃꯥꯅ ꯁꯨꯝ ꯀꯥꯏ ꯍꯔꯁꯨ ꯀꯧꯅꯗ꯭ꯔꯦꯕ ꯈꯪꯕ꯭ꯔꯥ
ꯑꯥ ꯑꯥ ꯑꯥ ꯑꯗꯣ ꯃꯥꯗꯤꯅꯦ ꯃꯥꯒꯤꯅꯦ ꯆꯥꯔꯝꯗꯦ ꯈꯪꯉꯦꯕ ꯍꯥꯏꯗꯤ ꯐꯜꯂꯝꯕꯅꯤꯅ ꯃꯥꯁꯦ ꯃꯤꯗꯤ ꯂꯣꯏ ꯎꯕꯅꯦꯕ ꯍꯪꯕ꯭ꯔꯥ ꯑꯣꯁꯟꯅꯗꯕ ꯁꯥꯔꯝꯗꯣꯏꯅꯦꯕ
ꯍꯣꯏ ꯍꯣꯏ ꯑꯗꯨꯅꯦꯕ ꯃꯥ ꯁꯔꯤꯁꯦ ꯑꯩꯈꯣꯏꯁꯨ ꯁꯥꯔꯒ ꯑꯗꯨꯝ ꯆꯠꯂꯦꯕꯀꯣ
ꯎꯝ
ꯉꯥ ꯑꯩꯈꯣꯏꯒꯤ ꯔꯨꯝꯃꯦꯠꯀ ꯈꯠꯅꯈꯤꯕ ꯅꯨꯄꯤꯗꯣ ꯑꯩꯈꯣꯏ ꯏꯃꯥꯟꯅꯕꯤꯒ ꯈꯠꯅꯈꯤꯕ ꯑꯩꯈꯣꯏꯒ ꯊꯪꯅꯕꯒꯤ ꯅꯨꯄꯤꯗꯣ ꯄꯅꯤꯁꯤ ꯄ
ꯎ
ꯑꯦ ꯑꯅꯤꯗꯣ ꯄꯨꯔꯥ ꯆꯥꯟꯅꯕꯤ ꯑꯣꯏꯈ꯭ꯔꯦ ꯑꯗꯣ ꯍꯥꯏ ꯍꯥꯏꯅꯦ
ꯑꯗꯣ ꯃꯥ ꯆꯍꯤ ꯂꯣꯏꯗ꯭ꯔꯤꯕꯣ ꯍꯥꯏꯈꯣ ꯆꯍꯤ ꯂꯣꯏꯗ꯭ꯔꯤꯕꯣ ꯋꯥꯟ ꯌꯔꯁꯀꯤ ꯗꯤꯄ꯭ꯂꯣꯃꯥ ꯅꯠꯇꯕ꯭ꯔꯣ
ꯑꯣꯏꯔꯝꯅꯤꯌꯦ ꯂꯣꯏꯔꯝꯃꯅꯤꯅ ꯑꯗꯨꯗꯤ
ꯑꯣ ꯂꯣꯏ ꯆꯖ ꯅ ꯑꯗꯨ
ꯑꯗꯨꯒ ꯑꯁ ꯈꯪꯗꯦ ꯄꯨꯔꯥ ꯑꯉꯧꯕꯤ ꯑꯣꯏꯟꯈꯦ ꯃꯁꯝ ꯃꯅꯥꯛꯇꯈ
ꯀꯃꯥꯏꯅ ꯇꯧꯔꯤꯅꯣ ꯍꯥꯏꯕ ꯑꯉꯥꯎꯕꯤ ꯑꯣꯜꯂꯤꯁꯦ
ꯪ ꯃꯁꯥꯏ ꯇ ꯎꯗ꯭ꯔꯥ
ꯃꯁꯛ ꯑꯩ ꯊꯣꯏꯅꯁꯨ ꯆꯪꯉꯒꯁꯨ ꯌꯦꯡꯗꯦ ꯑꯗꯨꯒꯤ ꯈꯪꯗꯌꯦ
ꯃꯥꯅ ꯑꯃꯨꯛꯒꯤ ꯏꯁꯇꯦꯇꯁ ꯊꯍꯛꯄꯗꯣ ꯌꯦꯡꯉꯨꯀꯣ ꯑꯁ
ꯑꯁ ꯑꯩ ꯏꯕꯦꯝꯃ ꯑꯩ ꯃ ꯊꯃꯦ ꯈꯪꯗꯦ ꯍꯥꯏꯗꯤ ꯍꯧꯖꯤꯛꯀꯥꯟꯁꯦ ꯁꯇꯦꯖ ꯑꯁ ꯍꯦꯛꯇ ꯁꯣꯏꯗꯅꯁꯨ ꯌꯦꯡꯗ꯭ꯔꯥ ꯍꯥꯏꯗꯤ ꯏꯁꯥꯅ ꯊꯣꯛꯣꯏꯒꯤ ꯆꯪꯕ ꯅꯠꯇ꯭ꯔꯁꯨ ꯑꯗꯨꯃꯥꯏꯅ ꯌꯥꯝꯅ ꯇꯧꯒꯜꯂꯦꯅ ꯑꯩꯅ ꯈꯔ ꯁꯨꯃꯥꯏꯅ ꯈꯔ ꯀꯩꯀꯥ ꯂꯩꯈꯤꯕ ꯃꯤꯈꯩꯁꯦ ꯈꯤꯇꯪ ꯅꯨꯡꯉꯥꯏ ꯍꯥꯏꯗꯤ ꯍꯥꯏꯖꯕ ꯋꯥꯅꯤ ꯈꯤꯇꯪ ꯅꯨꯡꯉꯥꯏꯖꯗꯕꯗꯤ ꯂꯩꯈ꯭ꯔꯦꯗꯅ
ꯍꯣꯏ
ꯑꯗꯨꯗꯒꯤ ꯑꯩꯅ ꯑꯃꯨꯛ ꯊꯝꯈꯤꯕꯅꯦꯕ
ꯈꯪꯗꯦ ꯃꯥꯗꯤ ꯃꯥ ꯍꯥꯟꯅꯗꯤꯦ ꯃꯥꯁꯦ ꯑ ꯗ꯭ꯔꯦꯁꯇ ꯑꯣꯏꯔꯁꯨ ꯐꯦꯁꯟ ꯌꯥꯝ ꯄꯥꯝꯃꯤꯅꯦ ꯇꯧꯖꯔꯝꯗ꯭ꯔꯣ
ꯍꯣꯏ ꯐꯦꯁꯟ ꯄꯥꯝꯃꯤꯗꯨꯁꯨ ꯆ ꯃꯣꯠꯅꯅ ꯄꯥꯝꯕ
ꯑꯗꯨꯅꯦ ꯃꯥꯅ ꯇꯧꯔꯤꯁꯦ
ꯑꯗꯨ ꯈꯪꯗ ꯆꯥꯔ ꯈꯪꯗꯦꯌꯦ ꯍꯥꯏꯗꯤ ꯑꯗꯨꯃꯥꯏꯅ ꯇꯧꯗꯕꯤꯗ ꯑꯗꯨꯝ ꯏꯆꯝ ꯆꯝꯅ ꯈꯣꯡꯒ꯭ꯔꯥꯎ ꯑꯃ ꯁꯦꯠꯂ ꯆꯠꯈꯤꯕ ꯑꯃ ꯐꯩ ꯍꯥꯏꯕ ꯍꯥꯏꯗꯤ ꯐꯖꯅ ꯁꯦꯛꯁꯤ ꯇꯥꯈ꯭ꯔꯕ ꯑꯃ ꯐꯕ ꯃꯥꯏꯗꯨꯗꯤ ꯆꯃꯣꯠꯅꯔ ꯇꯣꯛꯄꯅꯦ ꯍꯥꯏꯕ
ꯃꯥꯗꯣ ꯑꯁ ꯏꯁꯩ ꯌꯦꯡꯉꯣ ꯑꯝꯗ ꯃꯥꯒꯤ ꯑꯋꯥꯡꯕꯗ ꯃꯇꯨꯡꯣꯡꯁꯜꯂꯦ ꯍꯤꯜꯁ
ꯎꯝ ꯅꯣꯏ ꯅꯥꯏꯟꯇꯤꯒꯤ ꯀꯣꯛꯇꯧꯁꯨ ꯂꯩꯔꯕ
ꯑꯣ ꯑꯗꯨꯒ ꯏꯁꯀꯔꯠ ꯃꯇꯜ ꯑꯃꯒ ꯆꯠꯄ ꯉꯝꯕꯒꯨꯝ ꯉꯝꯗꯕꯒꯨꯝ ꯇꯧꯍꯧꯕꯅꯦ
ꯁꯤꯔ ꯑꯗ ꯃꯥꯗꯤ ꯍꯥꯟꯅꯗꯒꯤ ꯍꯧꯅ ꯍꯥꯏꯗꯤ ꯑꯩꯈꯣꯏ ꯂꯣꯏꯃꯤꯟꯅꯩꯗꯣ ꯑꯩꯈꯣꯏ ꯍꯥꯟꯅ ꯂꯩꯔꯝꯕꯗꯣ ꯃꯥꯏ ꯀꯣꯛꯇꯣ ꯑꯗꯨ ꯌꯧꯉꯨꯗꯤ ꯇꯧꯗꯦꯗꯅ ꯑꯗꯨꯗꯒꯤ ꯈꯔ ꯈꯔ ꯀꯟꯇ꯭ꯔꯣꯜꯗ ꯂꯩꯔꯝꯕ ꯑꯣꯏꯔꯝꯅꯦꯕ
ꯍꯣꯏ ꯃꯥꯗꯣ ꯑꯗꯨꯗꯒꯤ ꯍꯦꯛꯦꯛ ꯆꯪꯈꯤꯕꯗꯒꯤ ꯃꯥ ꯄꯨꯔꯥ ꯑꯉꯥꯎꯕꯤ ꯑꯣꯏꯈ꯭ꯔꯦ
ꯑ ꯑꯅꯩꯕꯤ ꯁꯥꯈ꯭ꯔꯦ ꯁꯪꯒꯅ ꯃꯤ ꯃꯥꯡꯉꯦ ꯑꯗꯣ
ꯍꯣꯏ ꯑꯗꯣ ꯈꯪꯗꯦ ꯃꯥꯁꯤꯦ ꯀꯦꯐꯦꯗ ꯈꯔꯗꯤ ꯆꯠꯂꯕ ꯃꯥꯜꯂꯦ ꯑꯆꯥꯄꯣꯠ ꯆꯆꯥꯕ ꯍꯥꯟꯅꯗꯤ ꯌꯥꯝ ꯂꯤꯛꯑꯝꯗ꯭ꯔꯣ
ꯁꯤꯕꯤ ꯑꯦꯝ ꯄꯩꯁꯥ ꯍꯥꯨ ꯊ ꯃ
ꯍꯣꯏ ꯃꯥꯅ ꯄꯨꯊꯣꯛꯇ꯭ꯔꯤꯕ꯭ꯔꯥ ꯀꯩꯅꯣ ꯈꯪ
ꯊꯛꯇ ꯇꯧꯔꯑꯅꯤ ꯃ ꯑꯩ ꯈꯥꯏ ꯅꯠꯇ꯭ꯔ ꯐꯣꯇꯣ ꯀꯥꯞꯄꯒ ꯐꯣꯇꯣ ꯀꯥꯞꯄꯒ ꯑꯥ ꯑꯥ ꯑꯥ ꯑꯥ ꯈꯩꯅ ꯃꯥꯁꯨ ꯃꯥꯁꯨꯦ ꯑꯦꯝ ꯌꯨꯗ ꯂꯩꯔꯤꯕ
ꯂꯩꯔꯤꯌꯦ
ꯑꯣ ꯃꯣꯏ ꯃꯕꯥꯅꯤ ꯍꯣꯁꯇꯦꯜ ꯄꯨꯟꯖꯔ
ꯀꯨꯟꯕ ꯃꯥ ꯑꯂꯕꯕꯥꯅꯤ ꯂꯣ
ꯑꯪ ꯄꯨꯜꯂꯝꯅꯤ ꯑꯗꯨꯗꯩ ꯀꯣꯛ ꯈ ꯃꯥꯟꯅꯅ ꯊꯣꯛꯈꯤꯕꯅꯤꯅ
ꯎꯝ
ꯑꯗꯨꯁꯨ ꯑꯗꯨ ꯑꯗꯨꯅ ꯑꯃꯨꯛ ꯀꯃꯥꯏꯅ ꯇꯧꯔꯤꯒꯦ ꯑꯗꯨꯗꯤ ꯑꯗꯨꯝ ꯑꯗꯨꯝ ꯃꯥꯗꯤ ꯑꯗꯨꯃꯥꯏꯅꯗꯤ ꯇꯧꯗꯗꯥꯏꯅꯦ ꯗ꯭ꯔꯦꯁꯀꯨꯝꯕꯗꯗꯤ
ꯑꯗꯨꯒꯨꯝꯕꯗꯤ ꯇꯧꯗꯦꯕ ꯍꯪꯕ꯭ꯔꯥ ꯑꯗꯨꯒ ꯃꯥꯁꯦ ꯅꯣꯡꯃ ꯂꯥꯛꯑꯒ ꯑꯩꯈꯣꯏ ꯏꯃꯥꯟꯅꯕꯤ ꯅꯨꯄꯤꯒꯤ ꯃꯐꯤ ꯃꯔꯣꯜꯗꯣ ꯌꯥꯝ ꯁꯦꯠꯂꯝꯕ ꯃꯥꯜꯂꯦ ꯃꯣꯏꯒ ꯂꯩꯃꯤꯟꯅꯔꯝꯕ ꯑꯩꯈꯣꯏꯒꯤ ꯏꯃꯥꯟꯅꯕꯤꯗꯣ
ꯑꯣ ꯈꯪ ꯈꯉ ꯃꯣꯏ ꯔꯨꯝꯃꯦꯠꯇꯣ
ꯑꯥ ꯑꯥ
ꯑꯥ ꯊꯤꯟꯕ ꯂꯥꯛꯏꯔꯕ ꯐꯤꯔꯣ
ꯑꯣ ꯈꯪꯗꯦ ꯀꯩꯗꯧꯕ ꯂꯥꯛꯏꯅꯣꯗ ꯑꯗꯨꯝ ꯀꯨꯏꯅꯗꯤ ꯂꯩꯔꯝꯕ ꯃꯥꯜꯂꯦ ꯃꯥꯁꯦ ꯑꯦꯛꯖꯥꯝ ꯑꯃ ꯊꯥꯗꯣꯏꯅꯦꯒ ꯍꯥꯏ ꯃꯥꯜꯂꯦ
ꯎꯝ
ꯑꯣꯁꯨꯒ
ꯐꯔꯦ ꯐꯔꯦ ꯅꯪ ꯋꯥꯛꯀꯤꯡꯒ ꯆꯠꯂꯤꯕꯣ ꯑꯌꯨꯛꯇ
ꯆꯠꯇꯒꯦ ꯀꯥꯏꯗꯅꯣ ꯄꯨꯡ ꯇꯔꯦꯠ ꯅꯤꯄꯥꯜꯗ ꯍꯧꯒꯠꯂꯒ ꯋꯥꯛꯀꯤꯡꯒ ꯑꯌꯨꯛꯀꯤ ꯅꯨꯃꯤꯠꯀ ꯄꯔꯤꯡ ꯆꯨꯝꯅ ꯎꯗꯦ
ꯏꯕꯦꯝꯃ ꯑꯩꯁꯨ ꯑꯌꯨꯛ ꯌꯥꯍꯥꯎ ꯌꯥꯝ ꯊꯦꯡꯉꯦ ꯑꯗꯨꯒ ꯑꯗ ꯑ
ꯎꯝ ꯑꯩꯈꯣꯏ ꯔꯨꯝꯗꯣ ꯑꯗꯨꯝ ꯐꯦꯟꯗꯣ ꯌꯥꯗ꯭ꯔꯁꯨ ꯂꯩꯕ ꯉꯝꯃꯝꯗ꯭ꯔꯥ
ꯑꯥ
ꯍꯧꯖꯤꯛꯇꯤ ꯁꯥꯕꯒꯤ ꯂꯩꯕꯁꯨ ꯉꯝ ꯉꯝꯗ꯭ꯔꯦꯕ ꯑꯗꯨꯒꯤ ꯊꯣꯡꯅꯥꯎ ꯍꯥꯡꯗꯣꯛꯑꯣ ꯍꯥꯡꯗꯣꯛꯑꯣ ꯇꯨꯝꯃꯦꯔꯣ ꯎꯝ
ꯑꯩꯁꯨ ꯊꯣꯡꯅꯥꯎꯗꯣ ꯅꯣꯡ ꯇꯥꯕ ꯃꯇꯝꯗꯗꯤ ꯌꯥꯝ ꯄꯥꯅ ꯊꯣꯛꯣꯛꯆꯔꯨꯁꯅ ꯂꯕꯣꯛꯅꯤꯅ ꯑꯃ ꯂꯕꯛ ꯇꯤꯟꯅꯔꯣ ꯀꯩꯅ ꯑꯗꯨ
ꯑꯣ ꯀꯥꯡꯍꯟ ꯈꯜꯂꯒ ꯊꯣꯡꯅꯥꯎꯗꯣ ꯍꯥꯡꯗꯣꯛꯑ ꯇꯨꯝꯃꯦ ꯑꯗꯨꯒꯤ ꯅꯨꯡꯁꯤꯠꯇꯣ ꯌꯥꯝ ꯆꯪꯉꯛꯄꯒꯤ ꯇꯨꯝꯕꯗꯣ ꯌꯥꯝ ꯅꯨꯡꯉꯥꯏꯑꯕ
ꯑꯣ ꯑꯗꯨꯒꯤ ꯑꯣ ꯊꯣꯡꯅꯥ ꯍꯥꯡꯇꯣꯛꯄꯒꯤ ꯀꯟꯗꯤꯁꯟꯗ ꯂꯩꯈ꯭ꯔꯦ
ꯂꯩꯈ꯭ꯔꯦ ꯑꯦ ꯊꯣꯡꯅꯥꯥꯡ ꯍꯥꯡꯗꯣꯛ ꯇꯨꯝꯗ꯭ꯔꯗꯤ ꯁꯨꯡ ꯉꯝ ꯉꯝꯗ꯭ꯔꯦ
ꯎꯝ ꯍ
ꯏꯟꯁꯥꯡꯁꯨ ꯍꯥꯎꯇꯕꯅ ꯀꯩꯅꯣꯝ ꯇꯧꯈ꯭ꯔꯕꯅꯤ
ꯍꯤꯟꯖꯥꯡꯗꯤ ꯍꯥꯟꯅꯗꯤ ꯍꯧꯅ ꯍꯥꯎꯇ꯭ꯔꯤꯗ ꯑꯗꯣ ꯑꯃꯨꯛ ꯍꯟꯅ ꯍꯥꯎꯔꯝꯃꯔꯣꯏ ꯑꯗꯣ ꯑꯩꯅ ꯍꯥꯏꯗꯤ ꯑꯍꯥꯎꯕ ꯏꯟꯁꯥꯡ ꯅꯠꯇ꯭ꯔꯁꯨ ꯍꯥꯎꯇꯕ ꯀꯥꯡꯊꯣꯏꯗꯨꯁꯨ ꯐꯖꯅ ꯊꯣꯡꯕꯤ ꯌꯥꯏ ꯍꯥꯏꯕ
ꯊꯣꯡꯗꯦ ꯊꯣꯡꯗꯦ ꯄꯨꯔꯥ ꯃꯑꯣꯡ ꯑꯃ
ꯃꯥꯗꯤ ꯍꯣꯁꯇꯦꯜꯗ ꯍꯣꯁꯇꯦꯜꯅꯤ ꯍꯣꯁꯇꯦꯜꯒꯤꯅꯕꯨ ꯍꯥꯏꯕꯩ ꯀꯨ ꯑꯃ ꯆꯦꯜꯂꯕ ꯈꯪꯗꯦ
ꯑ ꯑꯗꯨꯃꯥꯏꯅ ꯆꯦꯜꯂꯦ ꯍꯪꯕ꯭ꯔꯥ ꯑꯩꯈꯣꯏꯒꯤ ꯑꯃꯗꯨꯅ ꯊꯣꯡꯉꯗꯤ ꯈꯔ ꯍꯥꯎꯋꯦ ꯑꯍꯥꯎꯕꯤꯗꯨꯅ ꯊꯣꯡ ꯃ
ꯑꯗꯨꯅꯦ ꯀꯥꯡꯐꯣꯏ ꯈꯛꯇ ꯄꯤꯖꯔꯁꯨ
ꯍꯣꯏ ꯅꯠꯇꯕ ꯁꯤꯗꯤ ꯂꯣꯏꯔꯦ
ꯐꯖꯔꯤ ꯃꯁꯛꯅ ꯃꯔꯣ ꯐꯖꯔꯤꯕ ꯑꯌꯧ
ꯃꯁꯁꯨ ꯐꯖꯩ ꯃꯥꯁꯨ ꯃꯌꯦꯛꯡ ꯌꯥꯝ ꯊꯤꯅ ꯇꯥꯈ꯭ꯔꯦ
ꯑꯦ ꯃꯥ ꯋꯥꯛꯀꯤꯡ ꯆꯠꯄ ꯌꯥꯝ ꯀꯟꯕꯅꯦ ꯊꯥꯏꯅꯁꯨ ꯆꯠꯄꯒꯤ ꯃꯥ ꯋꯥꯔꯤ ꯑꯗꯨꯝ ꯁꯥꯕꯅꯦ ꯀꯦꯔꯇ ꯀꯑꯒ
ꯅꯨꯃꯤꯗꯥꯡ ꯁꯂꯠꯀꯨꯝꯕ ꯈꯛꯇꯁꯨ ꯆꯥꯏꯌꯦ
ꯑꯣ ꯑꯗꯨꯅꯦ ꯍꯣꯠꯅꯕ ꯑꯃ ꯌꯥꯎꯗꯗꯤ ꯌꯥꯗꯕꯖꯥ ꯅꯣꯏ ꯈꯨꯗꯤꯡꯃꯛꯄꯨꯕ
ꯍꯥꯏꯗꯤꯒꯤ ꯆꯥꯛꯇꯣ ꯑꯗꯨꯝ ꯃꯨꯛꯇꯪ ꯆꯥꯏ ꯑꯗꯨꯒ ꯁꯗꯟ ꯉꯥꯛꯇ ꯆꯥꯏ ꯑꯗꯨꯒ ꯋꯥꯋꯥꯛꯀꯤꯡꯁꯨ ꯌꯥꯝ ꯆꯠꯂꯤꯌꯦ ꯈꯪꯕ꯭ꯔ ꯑꯗꯣ ꯑꯌꯨꯛꯇꯁꯨ ꯃꯌꯥꯝ ꯆꯠꯂꯤꯌꯦ ꯑꯗꯨꯗ ꯃꯁꯥꯗꯣ ꯀꯩ ꯍꯥꯏꯅꯤ ꯍꯧꯖꯤꯛꯅ ꯍꯦꯟꯅ ꯅꯍꯥꯡꯑꯒ ꯃꯥꯟꯊꯣꯛꯑꯒ ꯃꯁꯛꯇꯨ ꯉꯧꯁꯨ ꯉꯧꯕꯒꯤ ꯌꯥꯝ ꯐꯖꯩꯗꯅ
ꯑꯥ
ꯉꯧꯔ ꯁꯨꯝ ꯉꯧꯔꯒꯅꯦ ꯉꯁꯥ ꯍꯦ ꯍꯧꯖꯤ ꯍꯦꯟꯅ ꯅꯍꯥ ꯃꯊ ꯄꯣꯠꯁꯨ ꯂꯩꯔꯦꯕ ꯃꯥꯗꯣ
ꯎꯝ ꯑꯩꯁꯨ ꯗꯥꯏꯇꯤꯡ ꯇꯧꯔꯝꯃꯦ ꯅꯨꯃꯤꯗꯥꯡ ꯅꯨꯃꯤꯗꯥꯡ ꯑꯗꯨꯃꯥꯏꯅ ꯇꯥꯗꯅ ꯄꯩꯁꯥ ꯌꯥꯝ ꯇꯤꯡꯉꯤꯕ ꯃꯁꯤ ꯑꯩꯒꯤ ꯑꯩꯒꯤꯅ ꯔꯠꯇꯦꯅ ꯇꯨꯈ꯭ꯔꯦ
ꯍꯣꯏ ꯑꯗꯨꯝ ꯑꯁ ꯈꯪꯖꯗꯍ